ꯑꯂꯣ ꯍꯜꯂꯣ
ꯂꯥꯑꯣ
ꯑꯣ ꯇꯥꯏ ꯇꯥꯏ ꯍꯟꯗꯛꯇꯤ ꯅꯦꯋꯥꯛ ꯌꯥꯝ ꯅꯨꯡꯉꯥꯏꯈ꯭ꯔꯦꯅꯦ ꯍꯜꯂꯣ ꯇꯥꯏꯌꯦ ꯇꯥꯏꯌꯦ
ꯍꯜꯂꯣ
ꯇꯥꯗꯕꯔꯣ ꯑꯩꯗꯤ ꯇꯥꯌꯦ
ꯐ꯭ꯔꯦꯁ
ꯍꯂꯣ
ꯂꯥꯎ
ꯇꯥꯕ꯭ꯔꯣ
ꯇꯥꯗ꯭ꯔꯦꯅꯦ
ꯑꯩꯗꯤ ꯅꯈꯣꯟ ꯇꯥꯌꯦ ꯍꯂꯣ ꯍꯜꯂꯣ ꯍꯂꯣ ꯍꯜꯂꯣ ꯑꯩꯗꯤ ꯅꯈꯣꯟ ꯇꯥꯏꯌꯦ ꯅꯦꯋꯥꯛ ꯌꯥꯗꯕꯒꯤꯔꯣ ꯍꯂꯣ ꯇꯥꯌꯦ ꯇꯥꯏꯌꯦ ꯑꯩꯗꯤ ꯅꯈꯣꯟ ꯇꯥꯌꯦ ꯍꯜꯂꯣ ꯇꯥꯏꯌꯦ ꯇꯥꯏꯌꯦ
ꯑ
ꯍꯜꯂꯣꯛ
ꯇꯣ ꯗꯤꯁꯀꯅꯦꯛ
ꯍꯜꯂꯣ ꯍꯜꯂꯣ ꯑꯩꯗꯤ ꯇꯥꯏꯌꯦ